ꯀꯃꯥꯏ ꯀꯃꯥꯏ ꯇꯧꯔꯤꯒꯦ ꯏꯃꯥꯟꯅꯕꯤꯌꯦ
ꯑꯗꯨꯝ ꯂꯩꯌꯦ ꯅꯪꯗꯤ
ꯑꯣ ꯑꯩꯁꯨ ꯁꯨꯝ ꯂꯩꯔꯤꯌꯦ ꯆꯥꯛ ꯏꯁꯤꯡꯗꯤ ꯆꯥꯔꯕꯣ
ꯆꯔꯦ ꯆꯥ
ꯑꯣ ꯀꯩ ꯏꯟꯁꯥꯡ ꯆꯥꯈ꯭ꯔꯕ
ꯑꯩꯅ ꯎꯇꯤ ꯊꯣꯡꯕ ꯑꯅꯦ ꯊꯥꯡꯖꯤꯡ ꯃꯦꯠꯄ ꯑꯃꯅꯦ ꯇꯧꯔ ꯆꯥꯔꯦ
ꯑꯣ ꯑꯣ ꯍꯥꯎꯕꯅꯤꯅꯦ ꯑꯗꯨꯗꯤ
ꯑ ꯅꯪꯗꯤ
ꯑꯩꯁꯨ ꯆꯥꯈ꯭ꯔꯦ ꯀꯥꯡꯁꯣꯏ ꯊꯣꯡꯉꯒ ꯌꯦꯔꯨꯝ ꯑꯃ ꯍꯧꯔꯒ ꯆꯥꯛ ꯆꯥ ꯇꯣꯛꯑꯦ ꯑꯗꯨꯗꯨꯒ ꯏꯅꯥꯎꯅꯨꯄꯤꯁꯤꯡ ꯍꯩ ꯆꯥꯃꯤꯟꯅꯔꯝꯃꯤꯅꯤ ꯁꯥꯕꯅꯤꯅꯅꯦ
ꯀꯔꯤ ꯍꯩ
ꯍꯩꯅꯧ ꯃꯦꯠꯂꯒ ꯆꯥꯔꯝꯃꯤꯅꯦ
ꯍꯥꯎꯋꯦ ꯁꯥꯒꯠꯂꯛꯄꯁꯤꯗ ꯀꯣ ꯅꯨꯡꯁꯤꯗꯥꯛꯀ ꯍꯥꯞꯄꯒ ꯃꯣꯔꯣꯛ ꯇꯦꯛꯄꯒ
ꯑꯁ ꯆꯥꯅꯤꯡꯉꯦ ꯑꯩ ꯀꯨꯏꯔꯕꯅꯤ ꯆꯥꯅꯤꯡꯕ
ꯎꯝ ꯅꯣꯏ ꯍꯩꯅꯧ ꯄꯥꯟꯗ꯭ꯔꯣ
ꯄꯤꯛꯏꯌꯦ ꯂꯣꯏꯅꯃꯛ
ꯎꯝ ꯑꯩ ꯂꯥꯛꯑꯗꯤ ꯈꯔ ꯍꯦꯛ ꯄꯨꯕꯤꯔꯛꯀꯦ ꯑꯩꯈꯣꯏꯒꯤ ꯂꯣꯏꯕꯨ ꯂꯣꯏ ꯍꯦꯛꯑꯒꯅꯦ ꯃꯦꯠꯂ ꯃꯦꯠꯂ ꯆꯥꯕꯗ
ꯁꯤꯗ ꯍꯩꯈꯥꯖ ꯌꯥꯝ ꯆꯥꯅꯤꯡꯉꯤꯌꯦ
ꯍꯩꯈꯥꯗꯤ ꯂꯣꯏꯊꯣꯛꯈ꯭ꯔꯦ ꯌꯥꯝ ꯄꯥꯟꯗꯕ
ꯍꯩꯈꯥꯁꯦ ꯌꯥꯝ ꯆꯥꯅꯤꯡꯉꯦ ꯑꯩ ꯃꯤꯅ ꯐꯦꯁꯕꯨꯛꯇ ꯀꯩꯗ ꯍꯩ ꯆꯥꯕꯩ ꯊꯥꯒꯠꯂꯛꯄ ꯎꯕꯗ
ꯎꯝ
ꯇꯤꯟ ꯌꯣꯠꯄꯁꯤ ꯌꯣꯠꯄꯁꯤ ꯑꯩꯅ
ꯑꯥ ꯍꯥꯎꯕꯅꯤ ꯊꯨꯝ ꯃꯣꯔꯣꯛ ꯅꯝꯃꯒ ꯕꯦꯁꯣꯟꯒ ꯍꯥꯞꯆꯤꯜꯂꯒ ꯊꯣꯏꯗꯤꯡꯒ ꯇꯧꯔꯒ ꯆꯥꯕꯗꯣ
ꯎꯝ ꯆꯥꯅꯤꯡ ꯌꯥꯝ ꯊꯤꯅ ꯑꯩ
ꯎꯝ
ꯅꯥꯗꯥ ꯅꯅꯤ ꯍꯥꯖꯤꯁꯦ
ꯂꯥꯟꯅꯔꯤ ꯁꯥꯒꯠꯂꯛꯄꯁꯤꯅꯅꯦ
ꯎꯝ ꯎꯝ
ꯃꯤꯁꯤꯡꯁꯦ ꯌꯥꯝ ꯅꯥꯏꯌꯦ ꯑꯉꯥꯡ ꯅꯨꯄꯤ ꯀꯩꯗꯧꯕ ꯂꯣꯛ ꯈꯨꯠꯂꯥꯏ ꯌꯥꯝ ꯇꯧꯅꯩꯌꯦꯕ
ꯑꯪ ꯇꯧꯅꯑꯦ ꯑꯪ ꯂꯣꯛꯁꯦ ꯊꯨꯡꯈꯤꯕꯗꯒꯤ ꯐꯧ ꯌꯥꯗꯕꯤ ꯌꯥꯝ ꯇꯧꯅꯔꯤꯕ ꯍꯧꯖꯤꯛꯁꯦ
ꯎꯝ ꯎꯝ
ꯌꯥꯟ ꯇꯥꯅꯗ꯭ꯔ ꯍꯧ ꯁꯤ ꯇꯧꯔꯤꯁꯦ ꯂꯥꯏꯅꯥ ꯃꯌꯥꯝ
ꯑ ꯑꯃꯦ ꯆꯤꯟꯖꯥꯛꯅꯔ ꯀꯔꯤꯅꯣ ꯈꯪꯒꯦ ꯄꯥꯛ ꯐꯋ ꯌꯥꯗꯦꯕ ꯎꯝ ꯑꯔꯤꯕ ꯌꯦꯊꯥꯖꯅ ꯑꯗꯨꯝ ꯠꯇꯅ ꯌꯥꯟꯗꯅ ꯂꯩꯌꯦꯕ ꯂꯣꯛ ꯊꯣꯡꯕꯁ
ꯦ ꯂꯩꯦ ꯎꯝ ꯑꯗꯨꯝ ꯈꯨꯔ ꯈꯥ ꯈꯨ ꯈꯥ ꯑꯗꯨꯝ ꯂꯣꯏꯅꯔ ꯂꯩ ꯍꯥꯏꯕ ꯐ ꯔꯣꯖꯅꯁꯨ ꯐꯗꯦꯕ
ꯑꯁꯦ ꯑꯗꯣ ꯁꯨꯝ ꯑꯩꯈꯣꯏꯒꯤꯅꯦ ꯊꯥꯏꯅꯒꯤ ꯎ ꯃꯅꯥ ꯃꯁꯤꯡꯒꯤ ꯂꯥꯏꯌꯦꯡꯁꯦ ꯁꯤꯁꯨꯅꯦ ꯑꯗꯨꯝ ꯀꯥꯟꯅꯕꯅꯦ ꯂꯣꯛ ꯀꯩꯀꯥ ꯇꯧꯔꯛꯄꯗꯣ ꯍꯥꯏꯗꯤ ꯂꯩꯄꯨꯡ ꯈꯥꯡ ꯨꯝꯕ ꯑꯗꯒꯤꯗꯤ ꯅꯣꯡꯃꯥꯡꯈꯥꯒꯨꯝꯕ ꯀꯣ ꯃꯅꯥ ꯃꯁꯤꯡꯒꯤ ꯁꯨꯝꯕ ꯑꯗꯒꯤꯗꯤ ꯑꯃ ꯈꯔ ꯈꯥꯕ ꯀꯔꯤ ꯑꯃ ꯂꯩꯗꯥ ꯚꯣꯕꯇꯤ ꯍꯥꯏꯕ꯭ꯔꯥ ꯑꯗꯨꯒꯗꯣ ꯑꯗꯨꯝ ꯐꯕꯅꯦ ꯑꯗꯣ ꯍꯤꯗꯥꯛ ꯒꯨꯂꯤ ꯆꯥꯕꯗ ꯐꯠꯇ꯭ꯔꯗꯤꯅꯦ ꯑꯗꯨ
ꯂꯕꯨꯡ ꯈꯃꯗꯤ ꯈꯒ ꯎꯔꯤ ꯣꯏꯗ ꯄ ꯎꯨꯒꯗ꯭ꯔꯦ
ꯎꯝ ꯎꯝ ꯑꯗꯒꯤꯗꯤ ꯁꯤꯡ ꯀꯥꯗꯣ ꯐꯨꯠꯂꯒꯅꯦ ꯊ꯭ꯔꯨꯕꯤꯒꯥ ꯍꯍꯤ ꯆꯃꯁ ꯑꯃ ꯍꯥꯞꯄꯒ ꯑꯗꯨꯁꯨ ꯌꯥꯝ ꯐꯕꯅꯤ
ꯃꯨꯊ꯭ꯔꯨꯕꯤꯒ ꯁꯤꯡꯒ
ꯑꯥ ꯃꯨꯊ꯭ꯔꯨꯕꯤꯒ ꯁꯤꯡꯒ ꯑꯗꯨꯒ ꯈꯣꯏꯍꯤ ꯍꯥꯞ ꯄꯒꯅꯦ ꯐꯨꯠꯄ
ꯑꯩꯅ ꯌꯥꯏꯉꯪꯒ ꯁꯤꯡꯒ ꯐꯨꯠꯄ
ꯑꯥ ꯑꯗꯨꯁꯨ ꯐꯕꯅꯤ
ꯑꯁ ꯀꯥꯏꯗꯩꯅꯣꯗ ꯈꯨꯈꯨ ꯂꯛꯈꯨꯁꯤꯗ ꯀꯣ
ꯊꯨꯅ ꯐꯩꯗꯅ
ꯎꯝ ꯐꯖꯅ ꯈꯨꯏ ꯑꯍꯤꯡ ꯇꯨꯝꯗꯒ ꯈꯨꯏ ꯑꯍꯤꯡ ꯇꯨꯝ ꯌꯥꯗꯕ ꯋꯔꯤꯖꯦ
ꯎꯝ ꯄꯨꯀꯅꯥꯥꯉꯩ ꯂꯣꯛ ꯈꯨꯕꯗ
ꯀꯔꯝ ꯀꯥꯟ ꯐꯗꯩꯅꯣꯅ ꯈꯟꯕꯗ ꯈꯟꯕꯗ
ꯑꯥ ꯍꯜꯂꯣ ꯀꯨꯏꯅ ꯅꯥꯕꯥ ꯌꯥꯕꯥ ꯄꯣꯟꯇꯦ
ꯎꯝ ꯀꯔꯤ ꯈꯨ ꯁꯥ ꯂꯛꯁꯥ ꯅꯣ ꯉꯁꯤꯗꯤ ꯈꯔꯕꯨ ꯏꯪꯕꯔꯥ ꯀꯩꯅꯣꯝ ꯇꯧꯏ ꯅꯨꯡꯊꯤ ꯅꯣꯡ ꯃꯪꯕ꯭ꯔꯥꯟꯗ ꯇꯋꯦ
ꯍꯣꯏ ꯍꯣꯏ ꯍꯣꯏ ꯅꯨꯡꯊꯤ ꯅꯣꯡꯃꯡ ꯃꯪꯉꯦ ꯈꯔꯥ ꯉꯁꯤꯅ ꯈꯤꯇꯪꯗꯤ ꯏꯪꯉꯦ ꯑꯗꯨꯁꯨ ꯏꯪꯉꯦ ꯍꯥꯏꯁꯦ ꯑꯗꯨꯝ ꯈꯪꯗꯦ ꯑꯣꯝ ꯆꯥꯛ ꯆꯥꯛꯄꯒꯤ ꯇꯥꯏꯞꯇ ꯈꯔ ꯑꯃ ꯈꯤꯇꯪ ꯁꯥꯕꯒꯤ ꯀꯩꯅꯣꯃ ꯇꯧꯕꯗꯣ ꯑꯗꯨ ꯇꯧꯋꯦ
ꯎꯝ
ꯑꯗ ꯈꯪꯗꯦꯕꯣ ꯇꯧꯔꯤꯕꯁꯦ ꯑꯗ ꯅꯥꯕꯗꯣ ꯐꯍꯜꯂꯣ ꯐꯖꯅ ꯑꯗꯨꯒꯅꯦ ꯂꯣꯛꯇꯥꯛ ꯀꯣꯏꯔꯨꯁꯦ
ꯑꯦ ꯑꯩ ꯀꯣꯏꯅꯤꯡ ꯀꯣꯏꯅꯤꯡ ꯂꯩꯔꯤꯕꯅꯤ ꯂꯣꯛꯇꯥꯛꯇꯣ
ꯁꯦ
ꯁꯀꯩꯅꯣꯜꯒꯤ ꯕꯤꯁꯦꯝꯄꯨꯔꯗꯒꯤ ꯍꯩꯈꯥ ꯍꯩꯈꯥ ꯑꯆꯧꯕꯗ ꯂꯩꯔꯦꯗꯅ
ꯑꯗꯨꯒ ꯍꯦꯛꯇ ꯆꯥꯛ ꯆꯥꯊꯣꯛꯄꯒ ꯍꯩꯈꯥꯗꯣ ꯐꯝꯃ ꯑꯩ ꯍꯩ ꯌꯥꯝ ꯆꯥꯅꯤꯡꯉꯦ ꯅꯥꯕꯩꯔꯥ ꯈꯪꯗ꯭ꯔꯦ ꯆꯁꯤꯂꯨꯔꯦ ꯀꯔꯤ ꯑꯃꯨꯛ ꯑꯣ
ꯑꯦ ꯆꯥꯔꯨꯒꯤꯅꯨ ꯆꯥꯒꯤꯅꯨ ꯅꯥꯕꯗꯣ ꯈꯔ ꯐꯍꯟꯈꯣ ꯑꯗꯨꯒ ꯍꯥꯔꯗ ꯃꯌꯥꯝ ꯆꯥꯕ ꯌꯥꯏ
ꯎꯝ ꯑꯩꯅ ꯊꯨꯡꯕꯅꯤꯅ ꯆꯥꯁꯟꯕꯗ ꯀꯩꯁꯨ ꯇꯧꯔꯣꯏꯗꯅ ꯑꯃꯨꯛ ꯈꯟꯕ ꯑꯗꯨ ꯑꯃꯨꯛ ꯀꯩꯅꯣ ꯇꯧ ꯍꯩ ꯆꯥꯔꯒꯅ ꯍꯦꯟꯅ ꯍꯧꯒꯠꯂꯛꯄꯤ ꯑꯃ ꯇꯧꯋꯦꯕ ꯑꯩ
ꯎꯝ ꯆꯥꯔꯨꯅꯨ ꯆꯥꯔꯨꯅꯨ ꯑꯔꯤꯕ ꯆꯦꯟꯊꯅꯤ ꯑꯗꯩ ꯗꯤ ꯍꯤꯗꯥꯛ ꯒꯨꯂꯤ ꯆꯥꯔꯤꯕꯅꯤꯅꯅꯦ ꯍꯤꯗꯥꯛ ꯒꯨꯅꯤ ꯃꯌꯥꯛ ꯁꯤꯪꯗꯨ ꯂꯣꯏ ꯃꯥꯡꯈꯤꯅꯤ
ꯍꯣꯏ ꯑꯗꯨꯕꯨꯗꯤ ꯑꯦ ꯇ ꯁꯤꯗꯣ ꯃꯥꯂꯤ ꯑꯗꯨꯅꯦꯃꯤ ꯅꯞ ꯅꯥꯇꯣꯟꯁꯦ ꯅꯞ ꯁꯤꯠꯃꯟꯗꯅ ꯄꯥꯠꯂꯕꯅꯦꯃꯤ ꯅꯪꯕꯣ
ꯑꯥ
ꯄ꯭ ꯁꯤꯄ꯭ꯗ ꯁꯤꯠ ꯁꯤꯄꯗ ꯃꯥꯍꯤꯇ ꯃꯤ ꯃꯤ ꯃꯤ ꯅ ꯈꯨꯠ ꯆꯂꯥꯕꯅꯤ ꯈꯅꯜꯕꯅꯤ ꯂꯩꯏꯖ ꯋꯥꯕꯖ ꯋꯥꯕꯖ ꯃꯣꯏꯅꯗꯤ ꯈꯪꯗꯦꯕ
ꯌꯥꯑꯌꯦ ꯑ ꯀꯩꯅꯣꯗꯣ ꯎꯝ ꯁꯤꯡꯗꯨꯁꯨꯅꯦ ꯃꯩꯗ ꯑꯣꯝꯃꯒ ꯎꯝꯕꯗꯨꯁꯨ ꯌꯥꯝ ꯐꯕꯅꯦ
ꯎꯝ ꯁꯤꯡ ꯎꯃꯗ
ꯑꯥ ꯎꯝ ꯎꯝꯕꯗꯣ ꯂꯣꯛ ꯈꯨꯅꯗꯣ ꯁꯔꯤ ꯁꯔꯤ ꯎꯝ ꯎꯝ
ꯒ꯭ꯌꯥꯟ ꯇꯥꯗꯦ ꯇꯧꯔꯤꯁꯦ
ꯈꯪꯒꯦ ꯇꯧꯔꯤꯁꯦ ꯑꯩꯈꯣꯏꯁꯨꯅꯦ ꯏꯅꯥꯎꯅꯨꯄꯤꯗꯣ ꯅꯥꯑꯌꯦ ꯍꯩꯗꯨ ꯌꯥꯝ ꯆꯥꯁꯤꯟꯗꯅꯣꯏ ꯃꯥꯁꯨꯅꯦ ꯄꯨꯡ ꯆꯥ ꯆꯥꯁꯤꯜꯂꯤꯦ ꯃꯔꯥꯏ ꯐꯖꯅꯤ ꯃꯔꯥꯏ ꯐꯖꯅꯤꯅ ꯑꯗꯣ ꯈꯔꯗꯤ ꯀꯩꯅꯣ ꯇꯧꯋꯤ ꯃꯥꯁꯨ ꯂꯣꯛꯇꯣ ꯈꯔ ꯈꯔꯗꯤ ꯈꯨꯨꯏ ꯆ ꯆꯥꯁꯤꯂꯅ ꯁꯤꯕ ꯇꯥꯔꯦ ꯅꯥ ꯐꯔꯀꯥꯟꯗ ꯆꯥꯎꯋꯣ ꯍꯩꯅꯧꯁꯤ ꯂꯣꯏꯈ꯭ꯔꯅꯤ ꯆꯥꯕ ꯐꯪꯍꯧꯔꯔꯣꯏ ꯁꯤꯅ
ꯑꯗꯨꯅꯦ ꯍꯩꯅꯧꯁꯤꯅꯦ ꯌꯥꯝꯅ
ꯑꯝ
ꯆꯅꯤꯡꯖꯦ ꯑꯩꯗꯤ ꯃꯦꯠꯂꯥ ꯅꯨꯡꯁꯤ ꯍꯤꯗꯥꯛ ꯀꯥ ꯍꯥꯞꯄꯒ
ꯑ ꯃꯍꯥꯎ ꯑꯃ ꯊꯣꯛꯇ꯭ꯔꯦꯅꯦ ꯅꯨꯡꯁꯤꯗ ꯍꯥꯞꯄꯗꯣ
ꯎꯝ ꯑꯗꯨꯅ ꯌꯥꯝ ꯆꯥꯅꯤꯡꯉꯤꯁꯦ ꯑꯩꯁꯦ
ꯎꯝ ꯎꯝ ꯎꯝ
ꯍꯩꯔꯥ ꯌꯥꯝ ꯃꯔꯥꯡ ꯀꯥꯏ ꯍꯧꯔꯝꯕꯅꯦꯕꯀꯣ ꯑꯩꯈꯣꯏꯒꯤꯗꯤ ꯑꯗꯨꯕꯨꯅꯦ ꯑꯩꯈꯣꯏꯒꯤ ꯁꯪꯒꯣꯏ ꯃꯇꯦꯛ ꯑꯃ ꯁꯥꯕꯗ ꯇꯣ
ꯑꯥ
ꯑꯗꯨꯗꯨꯒꯤ ꯂꯣꯏ ꯀꯛꯊꯠꯈ꯭ꯔꯦ ꯑꯌꯥꯝꯕꯅ ꯍꯩꯅꯧ ꯄꯥꯝꯕꯤ ꯑꯃ ꯑꯅꯤꯗꯤ ꯍꯧꯔꯤ ꯑꯗꯨꯒ ꯆꯣꯔꯐꯣꯟꯒ ꯍꯩꯈꯥꯗꯨꯁꯨꯅꯦ ꯃꯁꯥ ꯂꯣꯏ ꯀꯛꯊꯠꯇꯅ ꯅꯤꯡꯊꯤ ꯅꯨꯡꯉꯥꯏ ꯄꯥꯟꯗ꯭ꯔꯦ ꯍꯩ ꯔꯥ ꯌꯥꯝ ꯄꯥꯜꯂꯝꯕ ꯐꯔꯝꯕꯗ ꯗꯣ ꯅꯣꯡꯃꯇꯁꯨ ꯀꯣꯏꯔꯛꯎ ꯑꯩꯈꯣꯏꯗꯁꯨ ꯍꯩ ꯔꯥ ꯈꯔ ꯄꯥꯜꯂꯤꯉꯥꯏꯁꯤꯗ
ꯑꯝꯇ ꯆꯥꯖ ꯑꯩ ꯑꯇꯩ ꯑꯇꯩ ꯂꯥꯏꯔꯤ ꯄꯦꯟꯅ
ꯂꯣꯛꯇꯥꯛ ꯂꯣꯛꯇꯥꯛꯇꯨꯁꯨꯅꯦ ꯍꯧꯅꯔꯒꯅꯦ ꯆꯠꯍꯧꯔꯁꯤ ꯑꯗꯩꯗꯤ ꯃꯥꯏ ꯃꯥꯒꯤ ꯊꯕꯛ ꯆꯤꯡꯈꯠꯅꯔꯛꯑꯗꯤꯅꯦ ꯑꯝꯇ ꯁꯪꯅꯗꯗꯅꯅꯦ ꯐꯔꯛ ꯇꯥꯔꯦ ꯐꯔꯛ ꯇꯥꯔꯦ ꯂꯣꯏ ꯍꯥꯏ ꯅꯥꯔꯥꯅꯤ ꯂꯩꯁꯥꯕꯤ ꯑꯣꯏꯔꯤꯉꯥꯏꯗ ꯈꯔ ꯅꯨꯡꯉꯥꯏꯍꯧꯔꯁꯤ ꯑꯗꯣ ꯍꯧꯖꯤꯛꯁꯦ ꯖꯨꯁꯨ ꯌꯥꯝ ꯐꯖꯔꯦ ꯍꯥꯏꯔꯤꯅꯦ
ꯈꯪꯗꯦ ꯖꯨꯒꯗꯤ ꯆꯠꯇ ꯀꯣꯏꯔꯦ ꯍꯦ ꯍꯦ
ꯀꯨꯏꯔꯦ ꯊꯥꯏꯅꯗꯨꯅꯦ ꯏꯁ꯭ꯀꯨꯜꯒꯤ ꯑꯦꯛꯁꯀꯔꯁꯟ ꯆꯠ ꯑꯗꯨꯗꯣ ꯑꯗꯨꯗ ꯆꯠꯄꯗꯒꯤ ꯍꯦꯟꯅ ꯑꯩꯁꯨ ꯆꯠꯇꯦ
ꯑꯉꯥꯡ ꯑꯣꯏꯔꯤꯉꯩꯗ ꯖꯨ ꯖꯨ ꯖꯨ ꯨ ꯇꯧꯅꯔꯝꯕꯩ ꯋꯥꯅꯤ ꯍꯧꯖꯤꯛꯀꯤ
ꯑ ꯍꯧꯖꯤꯛ ꯀ ꯆꯠꯅꯩꯌꯦ ꯑꯉꯥꯡꯈꯩ ꯑꯗꯒꯤꯗꯤ ꯏꯃꯥꯟꯅꯕꯤ ꯑꯇꯣꯞꯄꯁꯨ ꯃꯣꯏ ꯆꯠꯅꯔꯨꯏ ꯑꯗꯨ ꯌꯥꯝ ꯐꯖꯔꯦ ꯍꯧꯖꯤꯛ ꯍꯧꯖꯤꯛ ꯌꯥꯝ ꯁꯦꯝꯒꯠꯂꯦ ꯍꯥꯟꯅꯒꯃꯅꯗꯦ ꯌꯥꯝ ꯅꯥꯟꯅꯁꯨ ꯀꯩꯅꯣ ꯇꯧꯔꯦ ꯈꯣꯠꯂꯦꯅꯦ ꯌꯥꯝ ꯇꯧꯔꯤꯌꯦ ꯑꯗ ꯑꯩꯅ ꯑꯁ ꯑꯗꯨꯨꯅ ꯐꯖꯗꯅ ꯀꯌꯥꯝ ꯐꯖꯗꯣꯏꯅꯣ ꯇꯧꯕ ꯑꯗ ꯐꯖꯩ ꯌꯥꯝ ꯅꯨꯡꯉꯥꯏ ꯃꯛ ꯃꯐꯝꯗꯣ ꯑꯗꯨ ꯇꯧꯔꯒꯅꯦ ꯑꯉꯥꯡꯉꯩꯅ ꯇꯧꯔꯤꯌꯦ ꯃꯣꯏꯅ ꯆꯠꯁꯦ - ꯆꯠꯁꯦꯅ ꯑꯩꯅ ꯍꯣꯏ -ꯍꯣꯏ -ꯍꯣꯏꯗꯤ ꯍꯥꯏꯕ
ꯆꯦ ꯁꯪꯉꯗꯤ ꯆꯠꯂꯨ ꯌꯥꯏꯗ ꯍ ꯑ
ꯌꯥꯏ
ꯍꯥꯏꯗꯤ ꯄꯨꯜꯂꯨꯏꯌꯦꯕ
ꯎꯝ
ꯖꯨꯒꯁꯦ ꯌꯣꯡꯗꯣ ꯊꯥꯏꯅꯒꯤ
ꯑꯥ- ꯑꯥ
ꯑꯗꯨꯅ- ꯑꯗꯨꯅ ꯌꯥꯝꯅ ꯀꯣ ꯄꯥꯝꯃꯤꯁꯦ ꯑꯩꯅ ꯇꯛꯅꯕꯩ
ꯂꯛꯅꯕꯗꯣ ꯑ ꯂꯥꯎꯕꯗꯣ ꯎ -ꯎ ꯇꯧꯅꯕꯗꯣ
ꯑꯣ ꯎ ꯂꯥꯎꯕꯗꯨꯅꯦ
ꯑꯥ- ꯑꯥ
ꯎ
ꯑꯗꯨ ꯑꯁ ꯈꯪꯗꯦ ꯑꯉꯥꯡꯉꯩꯒꯤ ꯀꯣ ꯑꯉꯥꯡ ꯑꯄꯤꯛꯄꯗ ꯅꯠꯇꯅ ꯍꯥꯏ ꯑꯉꯥꯡ ꯑꯆꯧꯕ ꯂꯩꯁꯥꯕꯤ ꯃꯆꯥ ꯄꯥꯈꯪ ꯑꯗꯨꯗ ꯗꯦꯠꯀꯁꯨ ꯌꯥꯝ ꯆꯠꯅꯔꯦꯅꯦ
ꯏꯁ
ꯃꯣꯏ ꯅꯨꯡꯉꯥꯏꯌꯦꯁꯤꯅꯕꯨ
ꯎ
ꯎ ꯋꯥ ꯃꯌꯥꯝ ꯍꯧꯔꯒ ꯃꯐꯝꯗꯣ ꯅꯨꯡꯉꯥꯏ ꯁꯥꯁꯨ ꯃꯌꯥꯝ ꯑꯗꯨꯝ ꯍꯥꯞꯆꯤꯜꯂꯦ ꯑꯗꯨꯅ ꯌꯦꯡ
ꯖꯠ- ꯖꯠ ꯎꯝ
ꯀꯨꯏꯗꯤ ꯀꯨꯏꯔꯦ ꯀ꯭ꯂꯥꯁ ꯑꯦꯠ ꯅꯥꯏꯟ ꯑꯗꯨꯗ ꯆꯠꯈꯤꯕ ꯑꯗꯨꯒꯤ ꯃꯇꯨꯡꯗꯒꯤ ꯆꯠꯇꯔꯦ ꯑꯗꯨꯗꯤ ꯐꯖꯅ ꯀꯨꯏꯔꯦ
ꯀꯨꯏꯔꯦꯍꯦ ꯑꯉꯥꯡꯒꯤ ꯊꯧꯔꯝꯅꯤꯒꯦ ꯈꯟꯇꯣꯛꯈ꯭ꯔꯦ ꯖꯨꯖꯤꯗꯤ
ꯑꯗꯨꯃꯥꯏ ꯑꯉꯥꯡꯒꯤ ꯊꯧꯔꯝꯅꯦ ꯑꯉꯥꯡꯒꯤ ꯊꯕꯛꯅꯦ ꯁꯤꯗꯤ ꯑꯗꯨꯃꯥꯏꯅ ꯈꯜꯂꯦ ꯑꯗꯣ ꯍꯧꯖꯤꯛꯇꯤ ꯂꯣꯏ ꯆꯠꯅꯔꯦ ꯍꯥꯏꯕ ꯑꯗꯨꯗ ꯆꯪꯉꯒ ꯗꯦꯠ ꯐꯥꯎ ꯇꯧꯅꯩ ꯍꯥꯏꯕ ꯃꯤ
ꯖꯨꯗ ꯗꯦ ꯇꯧꯕꯁꯦ ꯀꯥꯏꯅꯩ ꯍꯥꯏꯕꯅꯤꯀꯣ
ꯍꯥꯏꯅꯕ꯭ꯔꯥ ꯑꯗꯨꯃꯥꯏꯅ ꯑꯩꯗꯤ ꯈꯪꯗꯦ
ꯑꯩꯈꯣꯏꯒꯤ ꯖꯨꯒꯤ ꯃꯐꯝ ꯑꯦꯔꯤꯌꯥ ꯂꯥꯟꯕ ꯌꯥꯗꯕ ꯑꯃ ꯂꯩ ꯃꯥꯜꯂꯦ
ꯎꯝ ꯀꯪꯂꯥ ꯃꯅꯨꯡꯒꯁꯨ ꯍꯥꯏꯅꯩ ꯍꯥꯏ ꯑꯁ ꯅꯪꯅꯦ ꯅꯥꯕꯗꯣ ꯌꯥꯎꯋꯦ ꯌꯥꯎꯋꯦ ꯃꯤ ꯃꯤꯒꯤ ꯀꯩꯅꯣꯅꯤ
ꯎꯝ
ꯖ
ꯕꯣꯔꯥ ꯑꯃꯥ
ꯎꯝ ꯎꯝ ꯅꯥꯕꯗꯣ ꯊꯨꯅ ꯐꯍꯜꯂꯣ ꯀꯥꯏ ꯀꯥꯏꯗꯅꯣ ꯆꯠꯄ ꯌꯥꯕ ꯀꯣꯏꯕ ꯂꯥꯡꯕ ꯇꯧꯔꯁꯦ ꯑꯗꯣ ꯑꯩꯁꯨ ꯑꯩꯈꯣꯏ ꯕꯥꯏ ꯃꯃꯥꯟꯅꯕ ꯂꯥꯛꯑꯦ ꯌꯦ ꯑꯩ ꯑꯝꯇ ꯀꯩꯅꯣ ꯇꯧꯔꯨꯈꯤꯒꯦ ꯉꯍꯥꯛꯇ ꯊꯝꯒꯦꯀꯣ ꯏꯃꯥꯟꯅꯕꯤ ꯑ ꯊꯝꯃꯦ ꯊꯝꯃꯦ